ꯍꯂꯣ
ꯑꯗꯨꯗ
ꯍꯂꯣ
ꯑꯍꯜꯂꯣ ꯇꯥꯗ꯭ꯔꯣ
ꯑꯕ꯭ꯔꯣ
ꯎ ꯇꯥꯏꯌꯦ ꯇꯥꯏꯌꯦ
ꯍꯜꯂꯣ
ꯑꯅ ꯁꯔ
ꯍꯂꯣ
ꯇꯥꯗ꯭ꯔ ꯍꯜꯂꯣ
ꯅ ꯀꯣꯟꯁꯦ ꯐꯖꯟ ꯇꯥꯗꯅꯤ ꯀꯩꯩꯅꯣ
ꯅꯦꯠꯋꯥꯛꯅ ꯑꯣꯏꯔꯝꯅꯕꯗꯤ
ꯈꯔ ꯈꯔꯕꯨꯗꯤ ꯇꯥꯏꯗꯨ ꯂꯣ ꯚꯣꯂꯌꯨꯝ ꯊꯥꯝꯕꯒꯤꯔ ꯀ꯭ꯔꯃ ꯍꯥꯏꯅ
ꯍꯧꯖꯤꯛꯗꯤ
ꯍꯧꯖꯤꯦꯛ ꯁꯣ ꯍꯧꯖꯤꯦꯛ ꯁꯣ ꯍꯧꯖꯤꯛꯁꯨ ꯐꯖꯅ ꯇꯥꯗꯦ ꯍꯜꯂꯣ
ꯑ ꯇꯥꯏ ꯍꯥꯏꯗ
ꯑꯣ ꯇꯥꯈꯔꯤꯦ ꯇꯥꯈꯔꯤꯦ ꯍꯧꯖꯤꯗꯤ
ꯀꯩꯗꯦꯔꯅꯣ
ꯎꯝ ꯀꯩ ꯀꯩꯁꯨꯨ ꯇꯧꯗ ꯍꯥꯏꯗꯤ ꯅꯪꯗꯤ
ꯑꯩꯁꯨ ꯑꯗꯨꯝ ꯐꯝꯃꯤ
ꯑꯣ
ꯀꯗꯥꯏꯗꯒꯤꯅꯣ
ꯑꯁꯦ ꯑ ꯇ ꯃꯗꯒꯤꯗꯒꯤ ꯀꯣꯠ ꯂꯦꯡꯒ꯭ꯋꯦꯖ ꯈꯪꯉꯤꯀꯣ ꯇꯤ ꯑꯦꯝ ꯑꯦꯜ ꯈꯪꯕ꯭ꯔꯥ
ꯑꯍꯔ
ꯍꯥꯥ
ꯑ ꯈꯪꯉꯦ
ꯇꯤꯑꯦꯝ ꯑꯦꯔ ꯁꯉꯦ
ꯑ
ꯐꯨ ꯐꯝ ꯍꯥꯏꯩꯔꯥꯎꯅꯦ ꯑꯗꯨꯗꯤ
ꯀꯣꯅ ꯍꯥꯏꯒꯦ
ꯅꯪ ꯂꯩꯡꯃꯤꯔꯣ
ꯑꯥꯎ ꯅꯪꯁꯨ ꯅꯪꯅ ꯔꯣꯡꯃꯥꯏ
ꯎꯝ
ꯑꯣ
ꯍꯥꯥ
ꯏꯁꯇꯨꯗꯦꯟ꯭ꯔ
ꯅꯠꯇꯦ ꯏꯁꯇꯨꯗꯦꯟ ꯅꯠꯇꯦ ꯏꯁꯇꯨꯗꯦꯟ ꯇꯣꯛꯈ꯭ꯔꯦ ꯕꯤꯖꯤꯅꯦꯁ ꯈꯔ ꯇꯧꯔꯒ ꯂꯩꯕꯅꯤ
ꯑꯣ
ꯉꯗꯦ
ꯈꯣꯂꯦꯖ ꯀꯔ ꯑꯗꯤ
ꯇꯗ
ꯍꯥ꯫
ꯕꯦꯂꯤꯗ ꯂꯩꯕ꯭ꯔꯥ ꯆꯤꯡꯗ ꯂꯩꯕ꯭ꯔꯥ ꯍꯧꯖꯤꯛ꯫
ꯕꯦꯜꯂꯤꯗ
ꯑꯣ꯫
ꯕꯤꯂꯤꯗ ꯂꯩꯑꯦ꯫
ꯗꯦꯜꯂꯤꯗ꯫
ꯕꯦꯂꯤꯗꯥ꯫
ꯕꯦꯂꯤ ꯇꯝꯀꯣ ꯇꯝꯄꯥꯛꯇ ꯑꯣ꯫ ꯑꯣ꯫
ꯏꯔꯥꯡ ꯏꯔꯪ ꯇꯧꯕꯒꯤ ꯆꯠꯄ ꯌꯥꯗ꯭ꯔꯦꯕ꯫
ꯑꯣ꯫ ꯅꯨꯡꯉꯥꯏꯔꯝꯅꯤ ꯑꯗꯨꯗꯤ ꯅꯣꯏ꯫ ꯇꯝꯄꯥꯛꯇ ꯂꯩꯕꯁꯦ ꯈꯔ ꯅꯨꯡꯉꯥꯏꯔꯝ꯫
ꯅꯨꯡꯁꯥ ꯀꯟꯃꯟꯕꯒꯤꯀꯣ ꯂꯩꯕꯁꯨ ꯅꯨꯡꯉꯥꯏꯇꯦꯗ꯫
ꯑꯣ꯫
ꯋꯦꯗꯔꯁꯦ ꯍꯧꯖꯤꯛꯀꯥꯟꯗꯤ꯫
ꯍꯧꯖꯤꯛꯇꯤ ꯀꯩꯗꯧꯕꯅꯣ꯫
ꯑꯗꯨꯝ ꯐꯝꯃꯤ꯫ ꯇꯧꯅꯤꯡꯉꯥꯏ ꯂꯩꯇꯦꯕ ꯊꯕ
ꯐꯣꯟ ꯀꯣꯜꯒꯤ ꯊꯕꯛ ꯇꯧꯔ ꯂꯩꯌꯦ ꯍꯥꯏꯌꯨꯅ꯫
ꯐꯣꯟ ꯀꯣꯜꯒꯤ ꯊꯕꯛ꯫ ꯄꯩꯁꯥ ꯄꯩꯁꯥ ꯉꯥꯏꯔꯤꯕ ꯂꯥꯛꯄ꯫
ꯎꯝ ꯅꯪ ꯖꯣꯏꯟ ꯇꯧꯕ ꯀꯨꯏꯔꯕ꯭ꯔꯣ꯫
ꯎꯝ ꯑꯩ ꯉꯁꯤ ꯉꯁꯤꯅ ꯍꯧꯕꯅꯦ꯫ ꯑꯁꯤꯅ ꯑꯍꯥꯟꯕꯅꯦ ꯑꯩꯒꯤ꯫
ꯑꯣ꯫
ꯅꯁꯥꯏ ꯀꯣꯜ ꯇꯧꯕꯗ꯫
ꯉꯔꯥꯡꯅ ꯖꯣꯏꯟꯕꯨꯗꯤ ꯇꯧꯋꯦ ꯑꯗꯣ ꯑꯁ꯫ ꯑꯩꯒꯤꯁꯦ ꯌꯨ ꯄꯤ ꯑꯥꯏ ꯌꯥꯗꯔꯤꯅꯦ
ꯍꯣꯏ ꯑꯗꯨꯝ ꯄ꯭ꯔꯣꯕ꯭ꯂꯦꯝꯗꯤ ꯊꯣꯛꯄ ꯃꯥꯜꯂꯦ ꯃꯣꯏꯅ ꯒ꯭ꯔꯨꯞꯇ ꯍꯥꯏꯕꯁꯨ꯫
ꯎꯝ꯫ ꯕꯦꯛꯒ꯭ꯔꯥꯎꯟ ꯅꯣꯏꯁ ꯇꯥꯕ꯭ꯔꯣ ꯑꯩꯒꯤ꯫
ꯈꯤꯇꯪꯗꯤ ꯑꯗꯨ ꯀꯌꯥꯗꯤ ꯇꯥꯗꯦ꯫
ꯎꯝ꯫
ꯇꯥꯗ꯭ꯔꯦ ꯍꯧꯖꯤꯒꯗꯤ ꯉꯁꯥꯏꯗꯤ ꯈꯤꯇꯪ ꯇꯥꯏꯌꯦꯕ꯫
ꯑꯣ ꯑꯣ꯫ ꯍꯥꯏꯗꯤ ꯗꯨꯀꯥꯟ ꯑꯁ ꯕꯖꯥꯔꯗ ꯗꯨꯀꯥꯟ ꯐꯝꯕꯅꯤꯅꯀꯣ꯫ ꯗꯨ ꯕꯦꯒ꯭ꯔꯥꯎꯟ ꯅꯣꯏꯖ ꯇꯥꯕꯔꯅ꯫ ꯎꯝ ꯍꯧꯖꯤꯛꯇꯤ ꯃꯤ ꯂꯩꯇꯦꯗ꯫
ꯑꯥ꯫
ꯊꯕꯛ ꯁꯨꯕꯁꯨ ꯁꯨꯕ ꯃꯈꯣꯟꯁꯨ꯫ ꯑꯗꯨꯒ ꯒꯥꯔꯤ ꯃꯈꯣꯟꯁꯨ ꯇꯥꯕ꯭ꯔꯥ ꯑꯗꯨꯨꯝ ꯍꯪꯕꯅꯤꯗ꯫
ꯎꯝ ꯒꯥꯔꯤ ꯃꯈꯣꯟ ꯑꯣꯏꯔꯝꯅꯤ ꯊꯕꯛꯀꯤꯔꯥ ꯈꯪꯗꯦ ꯈꯤꯇꯪ꯫ ꯇꯥꯏ ꯑꯗꯨꯝ ꯄꯣꯠꯀꯨꯝꯕ ꯄꯨꯈꯠꯄ ꯄꯨꯊꯣꯛꯄꯩꯉꯣ꯫
ꯎꯝ꯫
ꯕꯦꯛꯒ꯭ꯔꯥꯎꯟ ꯕꯦꯛꯒ꯭ꯔꯥꯎꯟ ꯅꯣꯏꯁ ꯁꯨꯇꯥ ꯇꯥꯗꯕ ꯃꯐꯝꯗꯤ ꯐꯪꯉꯣꯏ
ꯍꯣꯏ ꯀ ꯑꯗꯨꯕꯨꯗꯤ ꯃꯤ ꯂꯩꯕꯅꯤꯅꯀꯣ꯫
ꯄ꯭ꯔꯤꯊꯤꯕꯤꯗ ꯑꯩꯈꯣꯏ ꯉꯥꯛꯇ ꯍꯤꯡꯗꯕꯅꯤ
ꯗ ꯑꯩ ꯁꯦꯃꯦꯁꯇꯔ ꯀꯥꯔꯤꯕꯅꯣ ꯅꯪ
ꯑꯩ ꯁꯦꯀꯦꯟ ꯊꯥꯔꯠ ꯀꯥꯔꯤ
ꯑꯣ ꯐꯩꯅꯦ ꯅꯣꯡ ꯇꯥꯗꯕ꯭ꯔꯥ ꯅꯣꯏ ꯇꯝ
ꯉꯁꯤ ꯉꯁꯤꯗꯤ ꯑꯌꯨꯛꯇ ꯇꯥꯏ ꯍꯧꯖꯤꯛꯀꯥꯟꯗꯤ ꯑꯌꯨꯛꯇ ꯑꯗꯨꯝ ꯇꯥꯏꯅ
ꯑꯣ
ꯑꯌꯨꯛ ꯄꯨꯡ
ꯒ
ꯁꯚꯦꯟ ꯑꯗꯨꯋꯥꯗꯤ ꯇꯥꯔꯅꯤ ꯑꯗꯨꯒ ꯅꯨꯡꯊꯤꯟꯗꯗꯤ ꯑꯗꯨꯝ ꯅꯨꯡꯁꯥ ꯑꯃꯣꯏ ꯌꯥꯝ ꯀꯜꯂꯦꯕꯥ
ꯑ ꯑꯩꯈꯣꯏ ꯇꯤ ꯑꯦꯝꯃꯦꯜꯗꯗꯤ ꯍꯧꯖꯤꯛ ꯇꯥꯕ ꯇꯣꯛꯈꯔꯦ ꯉꯥꯁꯥꯏꯗꯤ ꯐꯖꯅꯥ ꯇꯥꯏ
ꯑꯣ ꯑꯣ ꯅꯦꯠꯋꯥꯛꯅ ꯑꯣꯏꯔꯝꯅꯤ ꯍꯧꯖꯤꯛꯇꯤ ꯍꯧꯖꯤꯛꯇꯤ
ꯍꯧꯖꯤꯛꯇꯤ ꯇꯥꯗ꯭ꯔꯦ ꯅꯠꯇꯦ ꯅꯣꯡ ꯍꯥꯏꯕꯅꯤ ꯅ ꯇꯥꯕ ꯅ ꯇꯥꯗꯦ ꯍꯥꯏꯕꯅꯤ ꯉꯁꯥꯏ ꯉꯁꯥꯏꯗꯤ ꯐꯖꯅ ꯇꯥꯏꯕ
ꯑ ꯑꯩꯗꯤ ꯁꯤ ꯀꯩꯅꯣ ꯇꯥꯔꯦ ꯈꯥꯏꯕꯔꯅ
ꯎꯝ ꯅꯥꯈꯣꯟ ꯅꯥꯈꯣꯟ ꯅꯥꯈꯣꯟꯗꯤ ꯐꯖꯅ ꯇꯥꯏꯗ
ꯑꯣ
ꯀꯩ ꯏꯟꯁꯥꯡ ꯆꯥꯒꯦ ꯉꯁꯤ
ꯑꯩꯈꯣꯏ ꯑꯂꯨ ꯆꯥꯏ
ꯑ ꯍꯥꯎꯕꯅꯦ ꯑꯩꯈꯣꯏꯁꯦ ꯁꯧꯒꯔꯤꯒ ꯀꯩꯅꯣꯁꯦ ꯈꯥꯃꯦꯟ ꯑꯈꯥꯕꯗꯣ ꯑꯗꯨ ꯑ ꯉꯥ ꯑꯌꯥꯏꯕ ꯍꯞꯄꯒ ꯆꯥꯌꯦ
ꯑ ꯑꯩꯈꯣꯏꯗꯤ ꯑꯂꯨꯗꯥ ꯆꯥꯃꯟꯕꯥꯒꯤ ꯑꯥꯂꯨ ꯑꯃꯗꯧꯔꯦ ꯗ
ꯎꯝ ꯅꯪ ꯔ꯭ꯔꯦꯟꯗ ꯂꯩꯕ꯭ꯔꯥ ꯀꯃꯥꯏꯅ ꯇ ꯂꯩꯕ꯭ꯔꯣ
ꯑꯥꯎ ꯔꯦꯟꯠ ꯇꯥ
ꯑꯥ ꯅꯠꯇꯣꯝꯗꯔꯣ
ꯑꯇꯩ ꯌꯥꯝ ꯒ ꯂꯩꯕ
ꯑ ꯅꯪ ꯅꯃꯤꯡꯗꯗꯤ ꯇꯟꯆꯕꯧ ꯍꯥꯏꯕ꯭ꯔꯥ ꯇꯠꯆꯕꯧ
ꯑꯧ ꯏꯌꯥꯝꯕꯒꯤꯅꯦꯕ ꯑꯗꯨꯅ ꯑꯥ ꯑꯩꯒꯤ ꯑꯩꯒꯤ ꯀꯩꯅꯣ
ꯊꯣꯛꯄꯅ ꯇꯥꯠꯆꯥꯕꯧ ꯁꯨꯃꯥꯏꯅꯥ ꯊꯣꯛꯄ
ꯑꯥ ꯑꯥ ꯄꯨꯊꯣꯛꯑꯝꯅꯦ ꯁꯤ ꯅꯝꯕꯔꯁꯦ ꯇꯤꯟꯖꯥꯕꯣ ꯅꯝꯕꯔꯁꯦ ꯃꯥꯒꯤꯅꯦꯕ ꯑꯗꯨꯒꯤ
ꯑꯣ꯫ ꯅꯪꯒꯤ ꯋꯥꯆꯦꯞ ꯑꯦꯀꯥꯎꯟꯗꯅ ꯑꯦ ꯕꯤ ꯁꯤ
ꯑꯥꯎ
ꯍꯥ ꯍꯥ ꯎ ꯏꯌꯥꯝꯕ ꯍꯥꯏꯁꯦ ꯕ꯭ꯔꯗꯔꯔꯥ ꯅꯪꯒꯤ
ꯑ ꯑꯗꯨꯦꯅꯤꯔ
ꯑꯣꯗꯤꯁꯦ ꯑ ꯍꯧꯖꯤꯛꯀꯥꯟꯁꯤꯀꯣ ꯍꯥꯏꯒꯤ ꯕ꯭ꯔꯗꯔ ꯕ꯭ꯔꯗꯔ ꯍꯥꯏꯔ ꯀꯥꯟꯁꯤ
ꯍꯣꯏ ꯑꯗꯨꯃꯁꯨ ꯌꯥꯝꯗꯅꯦ ꯍꯧꯖꯤꯛꯀꯅꯤꯀꯣ
ꯑ ꯑꯣ ꯎꯝ ꯑꯗꯦꯗ
ꯑ ꯍꯥꯏꯗꯤꯇꯤꯁ ꯑꯗꯨꯝ ꯀ ꯂ ꯑꯦꯗ꯭ꯔꯦꯁ ꯇꯧꯅꯤꯡꯕ ꯃꯐꯝꯗ ꯇꯧꯋꯦꯕ
ꯎꯥ ꯋꯥꯔꯜ ꯀꯞꯇ ꯌꯦꯡꯕ꯭ꯔꯅ
ꯑꯣ ꯀꯥꯞꯁꯨ ꯌꯦꯡꯉꯣ ꯋꯥꯔꯤ ꯁꯥꯅꯤꯡꯉꯥꯏ
ꯍꯣꯏ ꯑꯗꯨ ꯌꯦꯡꯉꯗꯤ ꯍꯧꯖꯤꯛꯀꯥꯟꯗꯤꯀꯣ ꯇꯨꯄꯤ ꯑꯣꯔꯤ ꯁꯥꯅꯤꯡꯉꯥꯏ ꯂꯩꯅꯤꯅꯦ ꯑꯗꯨ ꯃꯥ ꯑꯩꯩꯅꯗꯤ
ꯎꯝ
ꯏꯣꯕꯤ ꯌꯦꯡꯕ꯭ꯔꯣ
ꯌꯦꯡꯉꯦ ꯑꯩꯈꯣꯏꯗꯤ ꯑꯥꯔꯖꯦꯟꯇꯤꯅꯥꯅ
ꯑꯖꯦꯟꯇꯤꯅꯥ
ꯎꯝ ꯃꯦꯛꯁꯤꯅꯦ ꯍꯥꯏꯗꯤ
ꯑꯣ ꯑꯩꯗꯤ ꯇꯤꯝꯗꯤ ꯄꯣꯔꯇꯨꯒꯣꯜꯅ ꯄꯥꯝꯃꯦꯗ ꯅꯦꯜꯗꯒꯤꯅ ꯣ ꯔꯣꯗꯦꯜꯗꯣ ꯃꯁꯥ ꯐꯖꯕ ꯌꯦꯀꯣ
ꯌꯥꯔꯦ
ꯑ
ꯃꯁꯛꯁꯨ ꯌꯥꯝ ꯐꯖꯕ ꯑꯣꯏꯗꯣꯏꯗ
ꯃꯦꯁꯤ ꯃꯦꯁꯤ ꯈꯣꯏꯗꯤ ꯊꯤꯌꯦꯅ ꯃꯁꯛꯇꯤ
ꯑꯁ ꯄꯖꯥꯏ ꯍꯦ ꯃꯤꯁꯤꯁꯨ
ꯃꯁꯛ ꯐꯖꯗꯦ ꯇꯥꯅꯤ ꯁꯤꯔꯦ
ꯁꯤ ꯃꯦꯁꯤꯗꯤ ꯃꯒꯨꯟ ꯃꯒꯨꯟ ꯂꯩꯕ ꯅꯨ ꯅꯨꯄꯥ ꯍꯥꯏꯕꯗꯣ ꯑꯗꯨ
ꯇ ꯍꯥꯏꯔꯥ ꯑꯣꯅꯦ
ꯃꯥꯁꯦ ꯍꯝꯕꯜꯁꯨ ꯑꯣꯏꯑ ꯑꯗꯨꯒ ꯐꯨꯠꯕꯣꯜ ꯁꯥꯟꯅꯕꯁꯨ ꯌꯥꯝ ꯍꯥꯏꯑꯦ ꯑꯗꯨꯒ ꯃꯤꯗꯁꯨ ꯑ ꯄꯦꯄꯦ ꯉꯥꯡꯕ ꯃꯤ ꯅꯠꯇꯦ ꯃꯦꯁꯤꯁꯤ ꯀꯣ ꯀ꯭ꯋꯥꯂꯤꯇꯤ ꯌꯥꯝ ꯂꯥꯏꯕ ꯃꯤ ꯑꯣꯏꯌꯦ
ꯔꯣꯅꯦꯜꯕꯣꯗꯤ ꯇꯧꯗ꯭ꯔꯣ ꯑꯗꯨꯃꯥꯏꯅ
ꯔꯣꯅꯦꯜꯗꯣꯗꯤ ꯑꯣꯚꯔꯁꯃꯁꯨ ꯑꯣꯏꯌꯦ ꯔꯣꯅꯦꯜꯗꯣꯗꯤ ꯏꯒꯣꯁꯨ ꯂꯩꯌꯦ ꯑꯗꯨꯒ ꯃꯥꯒꯤ ꯑꯦꯇꯤꯇꯨꯠꯁꯨ ꯌꯥꯝ ꯂꯩꯌꯦ
ꯅꯣꯏꯅꯦ ꯄꯝꯗꯕꯒꯤꯅꯤ ꯑꯗꯨꯗꯤ ꯅꯣꯏꯅ ꯅꯣꯏꯒꯤ ꯅꯣꯏꯅ ꯄꯥꯝꯗꯕꯒꯤ ꯑꯗꯨꯝ ꯃꯥꯒꯤ
ꯑ ꯑꯁꯤꯗꯤ ꯅꯠꯇꯦ ꯑꯁꯤꯗꯤ ꯑꯁꯦꯡꯕꯅꯦ ꯃꯥ ꯃꯥꯒꯤ ꯏꯒꯣ ꯑꯦꯇꯤꯇ꯭ꯨꯠ ꯑꯗꯨꯒ ꯑꯣꯚꯔ ꯑꯁꯤꯗꯤ
ꯐꯖꯩ ꯑꯣꯏ ꯀ꯭ꯋꯥꯂꯤꯇꯤ ꯀ꯭ꯋꯥꯂꯤꯇꯤꯗꯤꯦꯁ ꯁꯤ ꯅꯪꯅ ꯃꯦꯁꯤ ꯄꯥꯝꯕꯒꯤ ꯃꯦꯁꯤꯒꯤ ꯑꯐꯕ ꯎꯊꯤꯕꯤꯒꯤ ꯑꯐꯥꯛ ꯉꯥꯛꯇ ꯐꯪꯕꯅꯦꯕꯀꯣ
ꯅꯠꯇꯦ ꯅꯠꯇꯦ ꯑꯅ ꯑꯐꯕ
ꯑꯩꯈꯣꯏ ꯑꯩꯈꯣꯏꯅ ꯄꯥꯝꯖꯕ ꯃꯤ ꯑꯣꯏꯔꯗꯤ ꯐꯠꯇꯕ ꯉꯥꯛꯇ ꯊꯤꯕꯅꯦꯕ
ꯅꯠꯇꯦ ꯐꯠꯇꯕ ꯉꯥꯛꯇ ꯑꯣꯏꯕ ꯅꯠꯇꯦ ꯑꯦꯛꯖꯥꯝꯄꯜ ꯍꯥꯏꯁꯦ ꯅꯃꯔ ꯅꯅꯤꯃꯔꯁꯨ ꯐꯨꯠꯕꯣꯜ ꯁꯅꯕ ꯍꯥꯏꯌꯦꯗꯅ ꯎꯝ ꯑꯝꯕꯄꯤ ꯁꯁꯄꯒꯣ ꯁꯅꯥꯅꯕ ꯍꯥꯏꯗꯅ ꯑꯗ ꯑꯣꯏꯁ ꯣ ꯃꯦꯁꯤꯁꯦ ꯑ ꯀ꯭ꯣꯏꯗꯤꯀꯤ ꯃꯣꯁ ꯒ꯭ꯔꯦꯇꯦꯁ ꯑꯣꯐ ꯑꯣꯜ ꯗ ꯇꯥꯏꯝ ꯃꯣꯏ ꯃꯥꯗꯤꯠ ꯇꯥꯏꯇ
ꯑꯗꯨꯗꯤ ꯃꯥꯒꯤ ꯐꯦꯟꯁꯤꯡꯅ ꯄꯤ ꯐꯦꯟꯁꯤꯡꯅ ꯄꯤꯕꯅꯤ ꯑꯗꯨꯗꯤ ꯀꯩꯅꯣ ꯃꯥꯃꯣ ꯏꯁꯣꯔꯅ ꯄꯤꯕꯁꯨ ꯅꯠꯇꯦ ꯑꯗꯨꯒꯤ ꯇꯥꯏꯇꯜꯗꯣ
ꯐꯦꯟ ꯈꯇ ꯄꯤꯕ ꯅꯠꯇ ꯍꯦ ꯋꯥ ꯔꯦꯀꯣꯔꯗ ꯑꯁꯨ ꯃꯥ ꯑꯗꯨꯝ ꯆꯥꯟꯈ꯭ꯔꯣꯏꯗꯅ
ꯑꯉꯟꯕꯤꯒꯤ ꯂꯣꯏꯅ ꯈꯟꯗꯣꯛꯑꯦꯕ ꯑꯗꯨꯗꯒꯤ ꯑꯗꯨꯝ ꯍꯦꯟꯅ ꯍꯦꯟꯅ ꯈꯪꯕꯤꯒꯤ ꯑꯗꯨ ꯃꯃꯤꯡꯗꯣ ꯍꯧꯖꯤꯛꯇꯤ ꯑꯗꯨꯝ ꯈꯪꯅꯔꯦꯕ ꯑꯗꯨꯅ ꯑꯗꯨꯒꯤꯅꯤꯗ
ꯎꯝ
ꯔꯣꯅꯦꯜ ꯔ ꯔꯣꯅꯦꯦꯜꯗꯣ ꯌꯁꯨꯛ ꯀ꯭ꯔꯦ ꯍꯥꯏꯕ ꯁꯨꯏ ꯍꯥꯏꯕ꯭ꯔꯥ
ꯁꯨ
ꯑꯗ ꯂꯩꯅ